ꯍꯜꯂꯣ ꯏꯃꯥ ꯑꯣ ꯇꯥꯏ ꯏꯃꯥ ꯀꯩ ꯍꯥꯏꯒꯦ ꯑꯣ ꯑꯩꯁꯦ ꯏꯆꯥꯒꯅꯦ ꯋꯥꯔꯤꯁꯦ ꯁꯥꯟꯅꯗꯕ ꯌꯥꯝꯅ ꯀꯨꯏꯔꯦ ꯏꯃꯥꯁꯨ ꯁꯣꯝꯗꯅꯦ ꯊꯕꯛ ꯏꯉꯥꯡ ꯁꯤ ꯌꯥꯝ ꯆꯤꯟꯕ ꯆꯤꯟꯕꯗꯒꯤ ꯅꯪꯁꯨ ꯀꯃꯥꯏ ꯀꯃꯥꯏꯅ ꯇꯧꯔꯤꯒꯦ ꯈꯣꯠꯂꯒꯦꯅ ꯍꯪꯉꯛꯀꯦꯅ ꯑꯝꯇꯗꯤ ꯉꯁꯤꯗꯤ ꯇꯧꯔꯒꯦ ꯅꯨꯡꯉꯥꯏ ꯇ꯭ꯔꯦꯅ ꯇꯧꯔꯛꯏꯅꯤꯅꯦ ꯅꯪꯕꯨ ꯆꯥꯛ ꯏꯁꯤꯡꯒ ꯆꯥꯔꯕ ꯀꯃꯥꯏ ꯀꯃꯥꯏꯅ ꯇꯧꯔꯤꯒꯦ
ꯆꯥꯛꯄꯨꯗꯤ ꯏꯃꯥꯟꯅꯕꯤꯅ ꯊꯣꯡꯉꯤ ꯆꯥꯛꯄꯨꯗꯤ ꯆꯥꯗ꯭ꯔꯤ ꯉꯁꯤꯗꯣ ꯑꯦꯛꯖꯥꯝ ꯂꯣꯏꯅꯕꯒꯤ ꯌꯦꯟꯒ ꯆꯥꯗꯕ ꯀꯨꯏꯔꯦ ꯍꯋꯥꯏꯅ ꯆꯥꯃꯟꯗꯅꯅ ꯄꯩꯁꯥ ꯅꯨꯡꯁꯥ ꯊꯣꯛꯇꯕꯅꯤꯅ ꯉꯁꯤꯗꯣ ꯌꯦꯟ ꯆꯥꯖꯦꯅ ꯇꯧꯔꯝꯃꯤꯅ ꯏꯃꯥꯗꯤ ꯆꯥꯔꯕ ꯀꯃꯥꯏꯅ
ꯆꯔꯦꯗꯥ ꯑꯩꯈꯣꯏꯕꯨꯗꯤ ꯆꯥꯕ ꯂꯣꯏꯗꯅ ꯐꯃꯨꯡꯗ ꯄꯆꯥꯡꯉꯦ ꯍꯣ ꯐꯔꯦ ꯐꯔꯦ ꯅꯣꯡꯃ ꯐꯥꯗꯣꯛꯁꯨ ꯑꯍꯥꯎꯕ ꯆꯥꯒꯗꯕꯅꯤ ꯍꯥꯎꯅ ꯍꯦꯛ ꯆꯥꯊꯣꯛꯑꯣ ꯅꯣꯏ ꯃꯌꯥꯝ ꯄꯨꯟꯅ ꯂꯥꯡꯃꯤꯟꯅꯔꯒ
ꯏꯃꯥꯗꯤ ꯀꯔꯤ ꯃꯊꯦꯜ ꯆꯥꯔꯕ
ꯍꯣꯏꯒꯤꯕꯨꯗꯤ ꯆꯝꯊꯣꯡ ꯊꯣꯡꯉꯦ ꯀꯣꯂꯤ ꯍꯋꯥꯏꯗꯣ ꯑꯗꯨꯗꯨꯒ ꯍꯋꯥꯏ ꯑꯁꯥꯡꯕꯤ ꯀꯥꯡꯉꯧ ꯑꯃꯒ ꯉꯧꯔꯒ ꯑꯗꯨꯃꯥꯏꯅ ꯑꯗꯨꯝ ꯂꯣꯏꯁꯟꯒꯔꯦꯗ ꯍꯧꯖꯤꯛꯇꯤ ꯍꯤꯡꯒꯣꯜꯗ ꯍꯧꯕ ꯃꯅꯥ ꯃꯁꯤꯡ ꯏꯟꯖꯥꯡ ꯅꯥꯄꯤ ꯆꯥꯕꯅꯕꯨ ꯃꯍꯦꯜꯂ ꯍꯥꯎꯕ ꯁꯦ ꯊꯥꯎ ꯊꯨꯝꯒꯗꯣ ꯆꯥꯅꯤꯡꯗꯦ ꯀꯌꯥ ꯑꯗꯨꯅ ꯀꯥꯡꯉꯧ ꯑꯃ ꯆꯥꯔꯦ ꯍꯥꯏꯔꯗꯤ ꯑꯆꯝꯕ ꯑꯃ ꯍꯦꯛ ꯆꯥꯕ ꯑꯗꯨꯃꯥꯏꯅ ꯅꯠꯇ꯭ꯔꯗꯤ
ꯑꯗꯨ ꯕꯕꯥꯗꯤ ꯑꯅꯥ ꯑꯌꯦꯛ ꯌꯥꯎꯗꯕ꯭ꯔꯣ ꯍꯧꯖꯤꯛꯄꯣ ꯑꯗꯒꯤ ꯏꯅꯥꯎꯅꯨꯄꯥꯗꯨꯅ ꯑꯃꯨꯛ ꯀꯃꯥꯏꯅ ꯇꯧꯔꯤꯕ ꯃꯣꯏ ꯂꯥꯏꯔꯤꯛ ꯃꯈꯥ ꯇꯝꯊꯒꯦ ꯍꯥꯏꯕ ꯑꯗꯨꯗꯣ ꯇꯦꯟ ꯊꯥ ꯂꯣꯢꯔꯒ ꯑꯃꯨꯛ ꯀꯩꯅꯣꯅ ꯏꯂꯚꯦꯟ ꯇꯨꯌꯦꯞꯅ ꯀꯔꯥꯏꯗ ꯑꯃꯨꯛ ꯀꯥꯍꯟꯒꯦ ꯈꯜꯂꯤꯅꯣ ꯏꯃꯥꯅ ꯕꯕꯥꯒ ꯐꯖꯅ ꯐꯅꯕ ꯇꯧꯀꯣ ꯏꯅꯥꯎ ꯅꯨꯄꯥꯗꯨꯁꯨ ꯃꯤ ꯑꯣꯏꯅꯕ ꯁꯦꯝꯗ ꯌꯥꯗꯕꯅꯤ ꯑꯩꯁꯨ ꯍꯧꯖꯤꯛ ꯑꯩꯁꯨ ꯁꯤ ꯇꯝꯕ ꯂꯣꯏꯔꯗꯤ ꯑꯗꯨꯝ ꯄꯩꯁꯥꯗꯣ ꯊꯣꯛꯅꯕ ꯑꯗꯨꯝ ꯂꯝꯕꯤꯗꯣ ꯑꯗꯨꯝ ꯊꯤꯔꯛꯅꯕ ꯇꯧꯔꯒꯦ ꯑꯗꯨꯝ ꯑꯦꯛꯖꯥꯝꯁꯨ ꯂꯣꯏꯔꯕꯅꯤꯅ ꯑꯩꯁꯨ ꯁꯨꯝ ꯁꯨꯃꯥꯏꯅ ꯁꯨꯝ ꯂꯩꯕꯗꯤ ꯌꯥꯗꯕꯅꯤꯅ ꯄꯩꯁꯥ ꯅꯠꯇꯕꯤꯗ ꯏꯃꯥ ꯍꯣꯏꯗꯩꯁꯨ ꯑꯩꯅ ꯁꯨꯝ ꯅꯤꯕꯗꯣ ꯅꯨꯡꯉꯥꯏꯇ꯭ꯔꯦ ꯅꯣꯏꯁꯨ ꯑꯍꯟ ꯑꯣꯏꯁꯜ ꯑꯃ ꯏꯅꯥꯎ ꯅꯨꯄꯥꯒꯤꯗꯣ ꯑꯃꯨꯛ ꯑꯩꯈꯣꯏꯅ ꯑꯃꯨꯛ ꯀꯟꯅ ꯍꯣꯠꯅꯔꯛꯑꯁꯤ ꯃꯥ ꯍꯥꯏꯗꯤ ꯅꯨꯄꯥꯁꯨ ꯃꯊꯟꯇꯒ ꯑꯣꯏꯔꯦ ꯌꯨꯝꯁꯦ ꯃꯥꯅ ꯄꯨꯍꯧꯗꯣꯏꯅꯤꯅ ꯏꯃꯥ ꯍꯣꯏꯅꯗꯤ ꯀꯃꯥꯏꯅ ꯈꯜꯂꯤ ꯅꯪꯗꯤ ꯀꯥꯏ ꯇꯝꯍꯟꯒꯦꯗꯣ
ꯈꯟꯕ ꯍꯥꯏꯁꯦ ꯍꯦ ꯃꯥꯅꯁꯨ ꯑꯗꯨꯝ ꯌꯥꯝꯅ ꯍꯦꯟꯅ ꯄꯩꯁꯥ ꯌꯥꯝꯅ ꯇꯤꯡꯕ ꯃꯐꯝꯗ ꯇꯝꯗ꯭ꯔꯁꯨ ꯌꯥꯏꯗ ꯁꯔꯀꯥꯔꯒꯤꯗ ꯑꯗꯨꯝ ꯑꯐꯕ ꯑꯃ ꯈꯜꯂꯒ ꯑꯗꯨꯝ ꯇꯝꯕ ꯀꯩꯁꯨ ꯀꯥꯏꯗꯦꯅ ꯍꯥꯏꯔꯦ ꯑꯗꯣ ꯅꯪꯉꯣꯟꯗꯁꯨ ꯇꯥꯅꯒꯦꯅ ꯈꯜꯂꯒꯁꯨ ꯐꯣꯟꯁꯦ ꯇꯧꯔꯛꯄꯅꯤ ꯑꯃꯁꯨ ꯑꯃꯁꯨ ꯂꯣꯏꯅ ꯋꯥꯔꯤꯗꯣ ꯁꯥꯟꯅꯍꯧꯔꯒꯦꯅ ꯅꯪ ꯕꯕꯥꯍꯣꯏ ꯑꯩꯈꯣꯏꯕꯨꯗꯤ ꯀꯩꯁꯨ ꯊꯣꯏꯗꯣꯛꯄ ꯑꯅꯥ ꯑꯌꯦꯛꯄꯨꯗꯤ ꯌꯥꯎꯗꯤꯌꯦ ꯑꯗꯨꯗꯨꯅ ꯑꯗꯨꯃꯥꯏꯅ ꯇꯧꯋꯦ ꯑꯗꯣ ꯅꯪꯒꯤꯁꯨ ꯅꯪꯒꯤ ꯍꯣꯠꯅꯕꯝ ꯊꯣꯛꯄꯗꯣ ꯑꯗꯨꯝ ꯀꯟꯅ ꯍꯣꯠꯅꯧꯗ ꯑꯗꯨꯗꯨꯒ ꯍꯌꯦꯡ ꯂꯣꯏꯔꯀꯥꯟꯗ ꯐꯖꯅ ꯈꯟꯅꯖꯦ ꯍꯧꯖꯤꯛ ꯅꯪꯅ ꯍꯦꯟꯅ ꯌꯥꯝꯅ ꯋꯥꯁꯤꯜꯂꯨꯅꯨ ꯑꯩꯈꯣꯏꯅꯁꯨ ꯑꯗꯨꯝ ꯍꯣꯠꯅꯕ ꯉꯝꯃꯤꯕ ꯑꯣꯏꯕꯅꯤꯅ ꯃꯥꯒꯤꯁꯨ ꯁꯣꯏꯗꯅꯕ ꯑꯗꯨꯝ ꯇꯧꯗꯣꯔꯤꯅꯤꯗ ꯑꯗꯨꯒꯤꯗꯤ ꯑ ꯅꯪꯗꯤ ꯑꯅꯥ ꯑꯌꯦꯛ ꯌꯥꯎ ꯗꯕ ꯅꯠꯇ꯭ꯔꯣ
ꯁꯤꯗꯣ ꯑꯅꯥ ꯑꯌꯦꯛꯄꯗꯤ ꯌꯥꯎꯗꯦ ꯉꯍꯥꯟ ꯅꯨꯡꯗꯥꯡꯗꯣ ꯁꯥꯃꯜꯂꯦꯅ ꯏꯔꯨꯖꯔꯝꯕꯗꯅꯦ ꯂꯣꯛ ꯁꯤꯕꯗ ꯈꯔ ꯈꯔ ꯆꯦꯜꯂꯦ ꯑꯗꯨ ꯈꯅꯥꯎꯕꯨꯗꯤ ꯈꯔ ꯅꯨꯡꯉꯥꯏꯇꯦ ꯑꯗꯨꯒꯤꯁꯨ ꯌꯥꯝꯅ ꯌꯥꯝ ꯅꯥꯅ ꯈꯣꯠꯇꯅ ꯇꯧꯕꯗꯤ ꯑꯣꯏꯗꯦꯗ ꯑꯗꯨ ꯕꯕꯥꯗꯣ ꯊꯕꯛꯇꯤ ꯌꯥꯝ ꯁꯨꯍꯟꯅꯤꯡꯗ꯭ꯔꯕꯅꯦ ꯑꯩꯗꯤ ꯃꯥꯒꯤ ꯃꯁꯥ ꯈꯨꯐꯠꯇꯗꯨꯒ ꯍꯥꯏꯔꯣꯗꯤꯅꯦ ꯃꯁꯥꯗꯨꯖꯨ ꯃꯥꯖꯨ ꯅꯨꯄꯥꯅꯦ ꯍꯥꯏꯩꯖꯕ ꯋꯥꯅꯤ ꯄꯦꯠ ꯅꯥꯒꯜꯂꯤꯅꯦ ꯑꯩꯈꯣꯏ ꯕꯥꯗꯨꯁꯨ ꯑꯗꯨꯗ ꯏꯃꯥꯅ ꯌꯦꯡꯉꯒꯅꯦ ꯕꯕꯥꯗꯣ ꯐꯖ ꯐꯖꯅ ꯁꯨ ꯈꯣꯜꯂꯣꯅ ꯁꯦꯟꯅꯧꯋꯣ ꯑꯝꯇ ꯑꯍꯟꯕꯨ ꯑꯣꯏꯁꯜꯂꯛꯑꯦ ꯑꯗꯨꯅ ꯑꯃꯨꯛ ꯃꯊꯋꯥꯏ ꯅꯨꯡꯉꯥꯏ ꯈꯣꯏ ꯐꯖ ꯐꯖ ꯂꯩ ꯈꯣ ꯃꯥꯒꯁꯨ ꯄꯥꯎ ꯐꯖ ꯐꯥꯎꯅꯕꯁꯨ ꯐꯪꯗꯦ ꯑꯗꯨꯒꯗ ꯑꯩꯈꯣꯏ ꯕꯥꯗꯨꯁꯨ ꯇꯨꯝꯒꯔꯕ ꯃꯥꯕꯨ ꯀꯃꯥꯏꯅ ꯇꯧꯒꯔꯒꯦ
ꯈꯔꯦ ꯋꯥꯔꯦꯅ ꯄꯣꯊꯥꯈꯔꯦ ꯑꯗꯨ ꯊꯕꯛꯇꯨꯕꯨꯗꯤ ꯍꯣꯏ ꯃꯥꯅꯁꯨ ꯉꯝꯗ꯭ꯔꯕꯅꯤꯅ ꯃꯥꯁꯨ ꯀꯩꯅꯣ ꯇꯧꯋꯦ ꯑꯗꯨꯝ ꯌꯦꯡꯉ ꯌꯦꯡꯉ ꯁꯨꯔꯤꯅꯦ ꯑꯩꯅꯁꯨ ꯍꯥꯏꯔꯤꯅꯦ ꯑꯗꯣ ꯁꯨꯝ ꯇꯨꯃꯤꯟꯅ ꯂꯩꯕꯗꯣ ꯅꯨꯡꯉꯥꯏꯇꯦ ꯍꯥꯏꯕꯒꯤ ꯇꯧꯔꯤꯅꯦ ꯑꯗꯣ ꯇꯧꯗ꯭ꯔꯦꯗ ꯊꯕꯛꯄꯨꯗꯤ ꯌꯥꯝ ꯀꯟꯅ ꯁꯨꯗ꯭ꯔꯦꯗꯩ ꯑꯩꯁꯨ ꯁꯣꯝꯗ ꯐꯤ ꯅꯨꯡ ꯁꯥꯗꯅ ꯈꯣꯠꯇꯅ ꯑꯗꯨꯝ ꯇꯦꯛ ꯇꯦꯛ ꯂꯦꯞꯇ ꯂꯦꯞꯇꯅ ꯍꯣꯠꯅꯔꯤꯕꯅꯤꯅ ꯑꯗꯨꯒꯤꯗꯤ ꯀꯩꯁꯨ ꯍꯦꯟꯅ ꯌꯥꯝ ꯋꯥꯕ ꯑꯣꯏꯗꯦ ꯑꯗꯣ ꯅꯪꯁꯨ ꯍꯧꯖꯤꯛꯇꯤ ꯑꯏꯪ ꯑꯁꯥ ꯑꯣꯟꯅꯔꯛꯄ ꯌꯥꯝꯅ ꯑꯃꯨꯛ ꯈꯪꯁꯥ ꯁꯥ ꯑꯗꯩ ꯑꯃꯨꯛ ꯈꯪꯏꯪ ꯑꯃꯨꯛ ꯏꯪ ꯅꯣꯡꯁꯤꯡ ꯑꯃꯨꯛ ꯆꯨꯔꯒ ꯑꯗꯨꯃꯥꯏꯅ ꯇꯧꯕ ꯑꯣꯏꯕꯅꯤꯅ ꯅꯁꯥꯅꯋꯨꯗꯣ ꯅꯥꯗꯅꯕ ꯆꯦꯛꯁꯤꯟ ꯆꯦꯛꯁꯤꯟꯅ ꯂꯩꯌꯨ ꯏꯁꯤꯡ ꯑꯗꯨ ꯂꯨꯝꯃꯒ ꯊꯛꯎ ꯈꯅꯥꯎ ꯅꯥꯏ ꯍꯥꯏꯔꯤꯗꯣ ꯏꯔꯨ ꯂꯨꯖꯕ ꯀꯩꯗꯧꯕꯗꯨꯁꯨ ꯃꯇꯝ ꯅꯥꯏꯔꯒ ꯃꯑꯣꯡ ꯌꯦꯡꯉꯒ ꯍꯦꯛꯇꯧ ꯁꯥꯏꯗꯅꯁꯨ ꯄꯪꯂꯧ ꯂꯨꯒꯅꯨ
ꯑꯗꯨꯕꯨꯗꯤ ꯊꯣꯡꯗꯦꯗ ꯍꯥꯏ ꯑꯩ ꯑꯗꯨꯝ ꯌꯦꯡꯉꯒ ꯈꯣꯠꯂꯒꯕꯨꯗꯤ ꯂꯨꯖ ꯕꯅꯦ ꯑꯗꯨꯗ ꯑꯩ ꯍꯦꯛꯇ ꯑꯦꯛꯖꯥꯝꯒ ꯍꯜꯂꯛꯄꯩ ꯍꯨꯃꯥꯡꯒ ꯁꯧꯕꯒ ꯈꯥꯡꯂꯥꯛ ꯉꯝ ꯂꯨꯖꯒꯤꯈꯤꯕꯅꯤꯗ ꯑꯗꯨꯕꯨꯗꯤ ꯑꯗꯣ ꯑꯁ ꯏꯅꯥꯎ ꯅꯨꯄꯥꯗꯣ ꯑꯩꯅ ꯈꯟꯕꯗ ꯍꯣꯏꯏ ꯄꯩꯁꯥꯕꯨꯗꯤ ꯃꯥꯥ ꯍꯣꯏꯗꯣ ꯍꯧꯖꯤꯛ ꯍꯣꯏ ꯑꯩꯒ ꯃꯥꯒ ꯍꯣꯠꯅꯔꯛꯄꯗ ꯄꯩꯁꯥꯕꯨꯗꯤ ꯆꯤꯟꯕꯨꯗꯤ ꯆꯤꯜꯂꯦ ꯈꯪꯉꯤ ꯑꯗꯨ ꯑꯣꯏꯇꯥꯥꯔꯁꯨ ꯃꯥꯗꯣ ꯑꯐꯕ ꯁ꯭ꯀꯨꯜ ꯑꯃꯗꯗꯤ ꯇꯝꯍꯟꯅꯤꯡꯉꯦ ꯍꯥꯏꯗꯤ ꯑꯗꯨꯝ ꯃꯃꯥꯟꯅꯕꯖꯤꯡꯒ ꯄꯨꯜꯂꯒꯅꯦ ꯑꯗꯥꯏꯗ ꯁꯨꯝ ꯊꯝꯕꯗꯨꯗꯤ ꯑꯩꯁꯨ ꯅꯨꯡꯉꯥꯏꯇꯦꯕ ꯑꯗꯨꯒ ꯈꯇꯪ ꯀꯩꯅꯣ ꯇꯧꯕ ꯃꯐꯝꯗꯣ ꯊꯝꯃꯒ ꯈꯔ ꯐꯒꯗꯕ ꯃꯐꯝꯗꯨ ꯌꯦꯡꯉꯒ ꯄꯩꯁꯥꯗꯨ ꯈꯇꯪ ꯆꯪꯖꯔꯒꯖꯨ ꯍꯖ ꯅ ꯃꯥꯅ ꯂꯥꯏꯔꯤꯛ ꯐꯠꯇꯕ ꯑꯉꯥꯡꯁꯨ ꯅꯠꯇꯕꯅꯤꯅ ꯃꯀꯣꯛꯁꯨ ꯐꯥꯕꯅꯦ ꯑꯩꯈꯣꯏ ꯏꯅꯥꯎ ꯅꯨꯄꯥꯗꯣ ꯑꯩꯈꯣꯏ ꯏꯕꯨꯡꯉꯗꯣ ꯑꯗꯨꯗꯨꯅ ꯑꯐꯕ ꯁ꯭ꯀꯨꯜ ꯑꯃꯗ ꯇꯝꯍꯟꯖꯦꯅ ꯍꯥꯏꯒꯦ ꯇꯧꯕꯅꯦ ꯑꯩꯗꯣ ꯑ ꯏꯃꯥꯅꯕꯨꯗꯤ ꯍꯣꯏ ꯍꯧꯖꯤꯛ ꯕꯨꯗꯤ ꯑꯩꯒ ꯋꯥꯔꯤ ꯁꯥꯟꯅꯖꯦꯌꯦ ꯃꯄꯥꯥꯟꯒꯤꯗꯣ ꯍꯥꯏꯅꯣ ꯗꯣ ꯑꯩꯁꯨ ꯄꯩꯁꯥꯗꯣ ꯑꯗꯨꯝ ꯊꯣꯛꯅꯕ ꯂꯝꯕꯤ ꯌꯥꯠꯄ ꯍꯧꯗꯣꯔꯥꯕꯅꯦ ꯑꯩꯁꯤ ꯏꯃꯥꯟꯅꯕꯤꯁꯤꯡꯒ ꯇꯥꯟꯅꯔꯝꯃꯦ ꯍꯥꯗꯤ ꯀꯩꯀꯩ ꯇꯧꯖꯤ ꯒꯤꯗꯣ ꯑꯗ ꯃꯣꯏꯒ ꯑꯗꯨꯒꯤꯗꯨꯅꯕꯨ ꯀꯩꯅꯣ ꯆꯨꯝꯃꯅꯤ ꯂꯝꯕꯤ ꯆꯨꯝꯃꯅꯤ ꯑꯗꯨꯝ ꯃꯁꯤ ꯏꯃꯥꯈꯣꯏꯗ ꯄꯩꯁꯥ ꯊꯥꯔꯛꯄ ꯈꯣꯠꯄ ꯑꯗꯨꯝ ꯉꯝꯃꯅꯤꯗ ꯇꯦꯛꯇꯦꯛ ꯌꯥꯝ ꯊꯥꯔꯛꯄ ꯅꯠꯇ꯭ꯔꯒꯁꯨ ꯑꯗꯩ ꯏꯅꯥꯎꯅꯨꯄꯥꯒꯤꯁꯨ ꯑꯗꯨꯝ ꯑꯉꯝꯕꯗꯤ ꯑꯗꯨꯝ ꯄꯥꯡ ꯌꯥꯔꯦꯗꯅ ꯑꯗꯨꯃꯥꯏꯅ ꯇꯧꯁꯤ ꯏꯃꯥ ꯑꯗꯩ ꯏꯃꯥꯕꯨ ꯍꯧꯖꯤꯛꯄꯨ ꯍꯥꯏꯗꯤ ꯀꯩ ꯀꯩ ꯅꯪꯒꯤ ꯌꯦꯟ ꯅꯨꯡ ꯂꯣꯏꯕꯤ ꯈꯣꯠꯄꯤ ꯑꯗꯨꯝ ꯇꯧꯔꯤꯕ ꯅꯠ
ꯍꯣꯏ ꯌꯦꯟ ꯅꯨꯡꯕꯨꯗꯤ ꯀꯔꯤ ꯀꯗꯧꯕꯩ ꯇꯣꯛꯅꯤꯒꯦꯅꯦ ꯑꯗꯨꯝ ꯂꯣꯏꯔꯤꯅꯦ ꯃꯇꯝ ꯃꯇꯝꯒꯤ ꯃꯤꯅ ꯑꯃ ꯑꯅꯤ ꯂꯩꯕ ꯂꯥꯛꯄꯗꯁꯨ ꯀꯥꯟꯅꯩ ꯃꯔꯨꯝ ꯀꯣꯛꯑꯁꯨ ꯆꯥꯕꯗꯁꯨꯨ ꯀꯥꯟꯅꯩ ꯌꯣꯜꯂ ꯁꯨ ꯀꯥꯟꯅꯩ ꯑꯗꯣ ꯑꯁꯤ ꯇꯧꯗꯅ ꯊꯕꯛ ꯌꯥꯝꯅ ꯃꯇꯝ ꯃꯥꯡꯅꯤꯁꯨ ꯅꯠ ꯇꯦ ꯉꯥꯏꯍꯥꯛ ꯑꯌꯨꯛꯀꯤ ꯃꯆꯤꯟꯖꯥꯛ ꯈꯔ ꯁꯣꯏꯔ ꯊꯥꯕꯤꯈ꯭ꯔꯒ ꯅꯨꯡꯗꯥꯡ ꯋꯥꯏꯔꯝ ꯈꯔ ꯊꯥꯕꯤꯕ ꯑꯗꯨ ꯈꯠꯇꯅꯤ ꯃꯔꯛꯇ ꯑꯩꯅ ꯑꯗꯨꯝ ꯐꯤ ꯅꯨꯡ ꯁꯥꯕ ꯈꯣꯠꯄ ꯇꯧꯔꯦ ꯏꯃꯨꯡ ꯃꯅꯨꯡ ꯍꯥꯏꯔꯦ ꯃꯤ ꯑꯉꯥꯡ ꯅꯨꯕꯤ ꯌꯥꯝ ꯂꯩꯕ ꯅꯠꯇꯃꯤꯅ ꯀꯩꯁꯨ ꯌꯥꯝꯅ ꯆꯥꯏꯕ ꯑꯣꯏ ꯗꯦ ꯅꯣꯡꯃ ꯑꯗꯨꯝ ꯊꯕꯛ ꯀꯥꯏꯊꯣꯛꯑꯒ ꯋꯥꯏꯔꯝ ꯁꯤꯠ ꯅꯥꯟꯅ ꯇꯩꯔ ꯈꯣꯠꯂ ꯊꯝꯈꯤꯕꯗꯣ ꯅꯨꯃꯤꯠ ꯀꯨꯏꯅ ꯆꯠꯂꯤ ꯑꯗꯨꯃꯥꯏꯅ ꯇꯧꯋꯦ ꯑꯗꯣ ꯅꯅꯥꯎ ꯅꯨꯄꯥꯗꯨꯒꯤꯗꯤ ꯅꯪꯅꯁꯨ ꯍꯥꯏꯁꯨ ꯍꯥꯏꯔꯤꯕ ꯑꯗꯣ ꯇꯝꯕꯗꯨꯕꯨꯗꯤ ꯑꯗꯨꯝ ꯁꯔꯀꯥꯔꯒꯤꯗ ꯇꯝꯖꯔꯁꯅꯨꯅ ꯈꯟꯕ ꯑꯩꯅ ꯑꯗꯣ ꯁ꯭ꯋꯥꯏꯗꯕꯨꯗꯤ ꯇꯝꯍꯜꯂꯣꯏꯗ ꯑ ꯁꯍꯔꯗ ꯆꯠꯂ ꯇꯝꯍꯟꯗꯣꯔꯤꯕꯅꯤ ꯁꯍꯔꯒꯤ ꯑꯐꯕ ꯑꯗꯨꯝ ꯂꯩꯅꯤꯗꯅ ꯁꯔꯀꯥꯔꯒꯤ ꯑꯗꯨꯗ ꯇꯝꯍꯜꯂꯒ ꯂꯩꯐꯝꯗꯨꯕꯨꯗꯤ ꯕꯔꯥꯗ ꯀꯩꯗꯕꯨꯗꯤ ꯂꯩꯍꯜꯂꯔꯣꯏꯒꯦꯅ ꯈꯟꯕ ꯑꯩꯅ ꯂꯅꯥꯏꯒꯤ ꯇꯣꯉꯥꯟꯅ ꯑꯃꯨꯛꯁꯨ ꯑꯃꯨꯛ ꯇꯝꯗꯕ ꯌꯥꯔꯣꯏ ꯑꯗꯨꯅ ꯍꯧꯖꯤꯛꯀꯥꯟꯗꯤ ꯆꯠꯅꯔꯦꯗꯅ ꯇꯣꯉꯥꯟꯅ ꯑꯃꯨꯛ ꯇꯝꯕꯗꯣ ꯃꯣꯏꯒꯤ ꯀꯩꯅꯣꯗ ꯇꯝꯕꯗꯣ ꯈꯛꯇ ꯅꯠꯇꯕꯤꯗ ꯑꯗꯨ ꯑꯗꯨꯝꯕ ꯃꯌꯥꯝꯗꯣ ꯄꯨꯟꯅ ꯇꯧꯕ ꯂꯩꯐꯝ ꯆꯥꯐꯝ ꯑꯣꯖꯥꯒꯤ ꯀꯩꯒꯤ ꯇꯣꯉꯥꯟꯅ ꯊꯝ ꯃꯥꯜꯂꯦ ꯑꯗꯨꯒꯤꯗꯨꯗ ꯂꯩꯍꯜꯂꯒ ꯇꯧꯅꯕꯅ ꯗꯤ ꯈꯜꯂꯤꯕꯅꯤ ꯂꯩꯐꯝꯗꯨꯗ ꯄꯩꯁꯥꯗꯣ ꯈꯔ ꯇꯤꯡꯍꯜꯂꯒ ꯇꯥꯛꯄꯤ ꯇꯝꯕꯤꯕꯁꯨ ꯌꯥꯒꯗꯕ ꯐꯖꯅꯁꯨ ꯁꯦꯟꯅꯕꯤꯒꯗꯕꯗꯨꯗ ꯃꯥꯗꯣ ꯅꯍꯥꯟꯈꯩꯗꯤ ꯁꯤꯗ ꯂꯩꯕꯅꯤꯅ ꯏꯅꯧ ꯅꯧꯅ ꯑꯥꯗ ꯆꯠꯄꯅꯤꯅ ꯈꯔ ꯁꯦꯟꯅꯔ ꯈꯣꯠꯂ ꯈꯔ ꯆꯦꯛꯁꯤꯟꯅ ꯊꯝꯕ ꯃꯐꯝꯗꯁꯨ ꯍꯦꯛ ꯊꯝꯅꯤꯡꯕ ꯑꯉꯥꯡ ꯅꯨꯄꯥ ꯃꯆꯥꯅꯤꯅ ꯈꯪꯊꯥ ꯊꯥꯗꯣꯛꯄꯗ ꯈꯣꯡꯉꯥꯎ ꯉꯥꯎꯅꯤꯡꯉꯛꯀꯗ꯭ꯔꯅꯁꯨ ꯅꯨꯡꯉꯥꯏꯇ ꯄꯥꯈꯠꯄ ꯑꯗꯨꯒꯤ ꯇꯧꯕꯅꯤ ꯑꯩꯁꯦ ꯑꯗꯨꯃꯥꯏꯅꯕꯨꯗꯤ ꯈꯜꯂꯤꯌꯦ ꯑꯗꯣ ꯇꯁꯦꯡꯅ ꯂꯅꯥꯏꯒꯤꯗꯨꯗꯗꯤ ꯇꯝꯍꯜꯂꯒꯨꯝꯁꯦ ꯃꯗꯨꯗꯤ ꯄꯨꯕ ꯊꯥꯡꯕ ꯉꯝꯕ ꯅꯠꯇꯦ ꯅꯨꯄꯥꯁꯨ ꯑꯍꯟ ꯑꯣꯏꯔꯦ ꯅꯪꯁꯨ ꯍꯥꯏ ꯖꯕꯥꯅꯤ ꯍꯧꯖꯤꯛ ꯍꯣꯠꯅꯔꯤ ꯍꯥꯏꯗꯨ ꯍꯦꯛꯇ ꯐꯪꯒꯅꯤ ꯍꯥꯏꯕ ꯂꯩꯇ꯭ꯔꯕꯅꯤꯅ ꯃꯇꯝ ꯈꯔꯗꯤ ꯌꯥꯝ ꯋꯥꯒꯅꯤ ꯑꯗꯨ ꯑꯗꯨꯃꯛꯇꯤ ꯉꯝꯃꯣꯏꯗꯕꯅꯤꯅ ꯑꯩꯈꯣꯏꯅ ꯐꯅꯤꯡꯉꯦ ꯍꯥꯏꯗꯨꯅꯁꯨ ꯉꯝꯃꯣꯏꯗꯕ ꯄꯣꯠꯇꯨꯗꯤ ꯇꯧꯒꯨꯝꯁꯦ ꯍꯦꯟꯅ ꯋꯥꯒ ꯒꯗꯧꯕꯩ ꯁꯔꯨꯛꯄꯨꯗꯤ ꯗꯨꯅ ꯑꯁꯤꯗ ꯇꯧꯔꯁꯨ ꯑꯗꯨꯝ ꯀꯟꯅ ꯍꯣꯠꯅꯔꯗꯤ ꯂꯣꯏꯅ ꯐꯒꯠ ꯇꯕ ꯉꯥꯛꯇꯅꯤꯅ ꯅꯪꯗꯤ ꯀꯔꯤ ꯈꯜꯂꯤ
ꯌꯥꯏ ꯏꯃꯥꯅ ꯍꯥꯏꯗꯣ ꯑꯗꯨꯕꯨ ꯑꯗꯨꯗꯅꯦ ꯑꯩꯈꯣꯏ ꯏꯃꯥꯟꯅꯕꯤꯒꯤ ꯃꯕꯨꯡꯗꯣ ꯃꯣꯏꯗꯣ ꯑꯣꯖꯥ ꯑꯣꯏꯕꯅꯦꯕ ꯑꯩꯅ ꯍꯥꯏꯔꯤꯁꯦ ꯑꯩꯅ ꯇꯝꯍꯟꯒꯦ ꯈꯜꯂꯤꯕ ꯁ꯭ꯀꯨꯜꯗꯣ ꯑꯗꯩ ꯏꯃꯥꯒꯁꯨ ꯑꯩ ꯍꯧ ꯖꯤꯛꯀꯤ ꯁ꯭ꯀꯨꯜꯗꯣ ꯇꯥꯟꯅꯒꯦ ꯍꯥꯏꯒꯦ ꯇꯧꯕꯅꯦꯕ ꯍꯥꯏꯗꯤ ꯏꯃꯥꯟꯅꯕꯕꯨꯗꯤ ꯍꯥꯏꯔꯛꯑꯦꯗꯅ ꯄꯩꯁꯥꯕꯨꯗꯤ ꯌꯥꯝꯃꯝ ꯃꯐꯝꯗꯁꯨ ꯅꯨꯡꯉꯥꯏꯇꯦ ꯑꯗꯣ ꯃꯣꯏꯒꯤ ꯃꯕꯨꯡꯅ ꯇꯝꯕ ꯑꯣꯏꯔꯤꯕ ꯁ꯭ꯀꯨꯜ ꯑꯣꯖꯥꯒꯤ ꯁ꯭ꯀꯨꯜꯗꯣ ꯑꯗꯨ ꯌꯥꯝꯅ ꯐꯩꯌꯦꯕ ꯃꯣꯏꯒꯤ ꯁ꯭ꯀꯨꯜꯗꯨꯁꯨ ꯑꯗꯨꯝ ꯃꯃꯤꯡ ꯆꯠꯄ ꯁ꯭ꯀꯨꯜꯅꯦꯕ ꯑꯗꯨꯝ ꯑꯉꯥꯡꯁꯤꯡꯅ ꯐꯖꯅ ꯃꯣꯏꯒꯤ ꯑꯗꯨꯝ ꯆꯦꯛꯁꯤꯟꯅ ꯇꯥꯛꯄꯤꯕꯗꯣ ꯑꯣꯏꯌꯦꯕ ꯑꯗꯣ ꯅꯍꯥꯟ ꯏꯃꯥꯟꯅꯕꯤꯅꯁꯨ ꯍꯪꯉꯛ ꯑꯝꯃꯦ ꯅꯅꯥꯎ ꯅꯨꯄꯥ ꯑꯃꯂ ꯂꯩꯔꯦꯛꯁꯨ ꯐꯩ ꯑꯗꯣ ꯀꯃꯥꯏꯅ ꯇꯧꯕꯅꯣ ꯈꯣꯠꯄꯅꯣ ꯈꯨꯣꯏꯗꯥꯅꯁꯨ ꯍꯪꯉꯛ ꯑꯝꯕꯅꯤ ꯈꯣꯠꯄꯤ ꯅꯤꯅ ꯋꯥꯔꯤ ꯂꯤꯔꯛꯑꯦ ꯃꯥꯅ ꯑꯗꯣ ꯅꯪ ꯅꯅꯥꯎꯄꯥꯗ ꯇꯝꯍꯟꯅꯤ ꯍꯥꯏꯔꯒꯗꯤ ꯑꯗꯨꯝ ꯄꯩꯁꯥꯗꯣ ꯌꯦꯡꯉꯒ ꯁꯥꯕꯤꯒꯦ ꯈꯣꯠꯀꯦ ꯄꯩꯁꯥ ꯃꯤ ꯃꯌꯥꯝ ꯂꯧꯅꯩꯁꯤꯗꯒꯤ ꯑꯗꯨꯝ ꯑꯉꯥꯡꯁꯨ ꯂꯥꯏꯔꯤꯛ ꯐꯕꯅꯤꯅ ꯑꯩꯈꯣꯏ ꯃꯌꯥꯝ ꯆꯪꯉ ꯍꯣꯠꯅꯁꯤ ꯈꯣꯠꯁꯤ ꯃꯥꯡꯕ ꯌꯥꯕ ꯑꯉꯥꯡ ꯅꯠꯇꯦ ꯍꯟꯗꯛ ꯇꯖ ꯅꯣꯏꯒꯤ ꯃꯦꯇ꯭ꯔꯤꯛ ꯑꯦꯛꯖꯥꯝ ꯊꯥꯕꯗ ꯐꯖꯅ ꯃꯥꯔꯛꯇꯣ ꯋꯥꯡꯅ ꯐꯪꯉꯛꯄꯅꯤꯅ ꯀꯥꯏꯅꯒ ꯋꯥꯔꯤ ꯋꯥꯔꯤ ꯈꯛꯇꯤ ꯁꯥꯔꯛꯑꯦꯕ ꯑꯗꯣ ꯑꯩꯒꯕꯨꯗꯤ ꯍꯥꯏꯐꯦꯠ ꯁꯥꯟꯅꯔꯦ ꯑꯗꯣ ꯏꯃꯥꯅꯁꯨ ꯑꯃꯨꯛ ꯐꯖꯅ ꯁꯥꯟꯅꯒꯦ ꯍꯥꯏꯕ꯭ꯔꯥ ꯑꯩꯒ ꯑꯗꯨꯝ ꯁꯥꯟꯅꯔꯒ ꯌꯥꯔꯗ꯭ꯔꯥ ꯑꯗꯨꯗ ꯇꯝꯍꯟꯁꯦ ꯍꯥꯏꯒꯦ ꯇꯧꯕꯅꯦ ꯏꯃꯥꯩꯅꯗꯤ ꯑꯗꯨ ꯄꯩꯁꯥ ꯅꯨꯡꯁꯥ ꯃꯣꯏꯒꯤ ꯂꯩꯐꯝ ꯆꯠꯐꯝꯗꯤ ꯑꯩꯅ ꯑꯗꯨ ꯊꯣꯛꯣꯛꯄ ꯑꯗꯨꯝ ꯌꯦꯡꯉꯛꯑꯒꯦ ꯍꯥꯏꯗꯤ ꯅꯨꯄꯤꯅꯩꯁꯨ ꯈꯈꯤꯇꯪ ꯇꯥꯕ ꯈꯣꯠꯄ ꯃꯐꯝ ꯑꯃꯗ ꯌꯦꯡꯉꯒ ꯃꯣꯏꯒꯤ ꯕꯣꯔꯗꯤꯡ ꯊꯝꯃꯁꯨ ꯊꯝꯝꯕꯁꯦ
ꯑꯣ ꯏꯃꯥꯒꯤꯕꯨꯗꯤ ꯀꯩꯝ ꯀꯥꯏꯗꯒꯦ ꯏꯃꯥꯅ ꯑꯗꯨꯝꯕ ꯂꯩ ꯈꯣꯠꯂꯤ ꯑꯗꯨꯗꯤ ꯈꯪꯕ ꯅꯠꯇꯕꯅꯤꯅ ꯍꯧꯖꯤꯛ ꯃꯌꯥꯝ ꯆꯠꯅꯔꯤꯕ ꯂꯅꯥꯏꯒꯤꯁꯤꯗꯤ ꯄꯩꯁꯥꯗꯣ ꯃꯌꯥꯝ ꯃꯌꯥꯝ ꯆꯪꯉꯤꯅꯤꯗꯣ ꯃꯤ ꯑꯇꯣꯞꯄꯒꯤ ꯆꯪꯉꯦ ꯍꯥꯏꯕ ꯄꯥꯎꯗꯣ ꯇꯥꯕꯗ ꯏꯃꯥꯗꯤ ꯂꯋꯥꯏꯒ ꯁꯥꯠꯂꯨꯔꯛꯄꯣꯅꯤꯗ ꯑꯗꯨꯒꯤ ꯁꯨꯝ ꯍꯥꯏꯔꯤꯕ ꯍꯥꯏꯗꯨꯅꯤ ꯑꯗꯨ ꯅꯪꯅꯕꯨ ꯐꯅꯤ ꯍꯥꯏꯔꯗꯤ ꯀꯩꯝ ꯀꯥꯏꯗꯦ ꯑꯗꯣ ꯋꯥꯔꯤ ꯋꯥꯇꯥꯏꯗꯣ ꯅꯪꯅ ꯃꯌꯦꯛ ꯁꯦꯡꯅ ꯃꯃꯨꯠ ꯇꯥꯅ ꯇꯧꯔꯣ ꯑꯗꯨ ꯇꯧꯁꯦ ꯅꯪꯅ ꯐꯅꯤ ꯈꯟ ꯇꯔꯒꯗꯤ ꯅꯅꯥꯎꯄꯥꯒꯁꯨ ꯍꯥꯏꯐꯦꯠ ꯋꯥꯔꯤꯗ ꯁꯥꯟꯅꯔꯣ ꯑꯗꯣ ꯑꯩꯒꯤꯗꯤ ꯀꯩꯁꯨ ꯑꯩꯅ ꯁꯥꯟꯅꯔꯨꯗ꯭ꯔꯁꯨ ꯌꯥꯔꯦ ꯅꯪꯅꯕꯨ ꯐꯖꯅ ꯃꯌꯦꯛ ꯁꯦꯡꯅ ꯂꯣꯏꯅ ꯁꯥꯟꯅꯔꯛꯑꯒ ꯁꯤꯅꯦ ꯃꯥꯏꯅꯤ ꯍꯥꯏꯅꯤꯗꯣ ꯍꯥꯏꯔꯛꯑꯒ ꯂꯣꯏꯔꯦꯗ ꯑꯩꯈꯣꯏꯗꯗꯤ ꯑꯩꯈꯣꯏꯗꯤ ꯆꯨꯝꯅꯒꯤ ꯈꯪꯗꯕꯗꯨꯒꯤ ꯋꯥ ꯈꯛꯇꯪꯒꯤꯅꯤ ꯑꯗꯨꯅ ꯅꯪꯅ ꯐꯥꯗꯧꯗꯨ ꯇꯧꯔꯣ ꯅꯪꯅꯅꯦ ꯏ ꯄꯥꯎꯗꯨ ꯐꯖꯅ ꯐꯥꯎꯅꯔꯣ ꯀꯌꯥ ꯀꯃꯥꯏꯅ ꯇꯧꯕꯅꯣ ꯄꯩꯁꯥꯗꯣ ꯇꯥꯅꯤ ꯍꯥꯏꯔꯁꯨ ꯀꯌꯥꯗꯤ ꯊꯤꯗꯣꯏꯅꯣ ꯈꯣꯠꯇꯣꯏꯅꯣ ꯍꯥꯏꯕꯗꯣ ꯆꯥꯎꯔꯥꯛꯄꯗꯣ ꯈꯪꯇꯣꯛꯑꯣ ꯑꯗꯨꯒ ꯑꯩꯈꯣꯏꯁꯨ ꯇꯧꯁꯦ ꯍꯥꯏꯔꯕꯅꯤ ꯅꯠꯇ ꯄꯩꯁꯥꯗꯣ ꯊꯧꯔꯥꯡ ꯇꯧꯔꯒ ꯊꯝꯅꯕ ꯑꯗꯨꯃꯥꯏꯅ ꯇꯧꯔꯒ ꯇꯧꯔꯣ ꯑꯗꯨꯕꯨ ꯅꯪ ꯅꯅꯥꯎꯄꯥꯗ ꯗ ꯍꯥꯟꯅ ꯑꯃꯨꯛꯇꯪꯗꯤ ꯍꯪꯉꯧ
ꯑꯣ ꯍꯪꯒꯦ ꯃꯥꯕꯨ ꯇꯨꯝꯈ꯭ꯔꯕꯣ ꯍꯧꯖꯤꯛꯄꯣ ꯇꯨꯝꯗ꯭ꯔꯒꯕꯨꯗꯤ ꯍꯧꯖꯤꯛ ꯍꯥꯟ ꯅꯠꯇ꯭ꯔꯒꯅ ꯍꯌꯦꯡ ꯑꯩꯗꯣ ꯃꯥꯅ ꯇꯧꯔꯒ ꯁꯥꯟꯅꯧꯔꯥ ꯀꯩ ꯍꯥꯏꯅꯤꯃ
ꯑꯣ ꯉꯁꯤꯒꯤꯗꯤ ꯄꯣꯊꯥꯈꯔꯦ ꯑꯗꯨꯗꯨꯅ ꯍꯌꯦꯡ ꯑꯣꯏꯅ ꯁꯥꯟꯅꯔꯣ ꯅꯪ ꯍꯌꯦꯡ ꯁꯪꯗꯧꯕ ꯅꯠꯇ꯭ꯔꯣ
ꯑꯣ ꯍꯌꯦꯡꯕꯨ ꯍꯣꯏ ꯑꯗꯨꯃꯥꯏꯅ ꯇꯧꯔꯒꯦ ꯑꯗꯨꯗꯤ ꯑꯗꯨꯗꯒꯤ ꯃꯣꯏꯒꯤꯗꯨꯁꯨ ꯑꯩꯗꯣ ꯍꯌꯦꯡ ꯐꯖꯅ ꯋꯥꯔꯤꯣꯏ ꯁꯥꯟꯅꯊꯣꯛꯑꯒꯦ ꯑꯗꯨꯒ ꯑ ꯃꯣꯏ ꯁꯥꯟꯅꯗ꯭ꯔꯤꯉꯩ ꯃꯃꯥꯡꯗ ꯏꯕꯨꯡꯉꯣꯗꯣ ꯍꯥꯟꯅ ꯁꯥꯟꯅꯔꯒꯦ ꯑꯗꯨꯗꯤ ꯑꯗꯨꯒ ꯃꯣꯏꯒꯤꯗꯣ ꯑꯃꯨꯛ ꯁꯥꯟꯅꯔꯒꯦ
ꯍꯣꯏ ꯍꯣꯏ ꯍꯣꯏ ꯑꯗꯨꯅ ꯐꯔꯅꯤ ꯍꯥꯏꯗꯤ ꯃꯥꯅ ꯇꯝꯗꯧꯅꯤꯅ ꯑꯩꯈꯣꯏꯅ ꯇꯧꯔꯤꯅꯤ ꯅꯪ ꯇꯪꯅꯁꯨ ꯄꯪꯇꯧ ꯇꯧꯕ ꯑꯃꯅ ꯍꯌꯦꯡ ꯃꯥꯅ ꯍꯣꯠꯅꯖꯗꯣꯏꯅꯤꯅ ꯃꯥꯒꯤ ꯑꯄꯥꯝꯕꯁꯨ ꯈꯤꯇꯪꯁꯨ ꯇꯥꯕꯤꯁꯦ ꯃꯥꯁꯨ ꯍꯦꯛꯇ ꯑꯍꯦꯟꯕ ꯀꯩꯗꯧꯕ ꯄꯩꯁꯥ ꯌꯥꯝꯅ ꯇꯤꯡꯕꯗꯣ ꯍꯥꯏꯔꯛꯀꯗꯧꯕꯁꯨ ꯅꯠꯇꯕꯅꯤꯅ ꯍꯣ ꯑꯗꯨꯗꯤꯅꯦ ꯍꯌꯦꯡꯅꯦ ꯅꯪꯅ ꯍꯦꯛ ꯇꯧꯔꯛꯑꯣ ꯑꯗꯨ ꯑꯗꯨꯒꯅꯦ ꯁꯥꯟꯅꯔꯁꯤꯀꯣ ꯑꯃꯨꯛ
ꯍꯣꯏ ꯄꯥꯟꯗꯗꯤ